ꯑꯣ ꯏꯦ ꯁꯥꯎꯕꯤ
ꯀ ꯍꯥꯏꯒꯦ
ꯑ ꯍ ꯍ
ꯅꯪꯕꯨ ꯚꯔꯥ ꯂꯩꯕ꯭ꯔꯣ
ꯃꯥꯅꯦ ꯍ
ꯀꯌꯥꯝ ꯂꯥꯛꯀꯦ
ꯅꯣꯏꯒꯤ ꯌꯥꯝ ꯂꯥꯞꯇꯦꯗ ꯆ ꯆꯤꯡ ꯃꯈꯥꯗ ꯂꯩꯌꯦ ꯋꯥꯋꯀꯤꯡ ꯆꯠꯄꯁꯤꯡꯗ
ꯎꯝ
ꯑꯗꯨ ꯃꯈꯥꯗ ꯂꯩꯌꯦ
ꯆꯄ ꯆꯤꯡ ꯁꯦ ꯀꯂꯝꯝꯕ ꯆꯤꯡ ꯆꯂꯣ ꯆꯤꯡꯒꯣ
ꯃꯅꯦ
ꯑꯣ ꯑꯗꯨꯗꯤ ꯂꯥꯞꯄꯦꯅ
ꯂꯥꯞꯇꯦꯗ
ꯑ ꯍꯨꯝ ꯈꯣꯡꯅ ꯆꯥꯠ ꯂꯥꯗ ꯂꯞ ꯄꯦꯗꯅ
ꯑꯦ ꯀꯗꯥꯏꯗ ꯈꯣꯡꯅ ꯆꯠꯂꯅꯤ ꯀꯗꯥꯏꯗ
ꯑꯩꯈꯣꯏ ꯂꯩꯐꯝꯗ
ꯑ ꯀꯅꯥꯅ ꯈꯣꯡꯅ ꯆꯠꯂꯅꯤ
ꯑꯩꯈꯣꯏ ꯅꯣꯡꯃꯆꯜ ꯁꯤꯗꯒꯤ ꯑ ꯅꯍꯟ ꯀꯕꯣꯀꯥꯡ ꯃꯃꯤ ꯆꯠꯄꯗꯨ
ꯅꯍꯥꯟꯗꯤ ꯑꯩꯁꯨ ꯀ꯭ꯂꯥꯁꯄꯨ ꯐꯖꯅ ꯌꯥꯎꯔꯗꯤ ꯅꯣꯏ ꯑꯅꯛꯄꯗ ꯕꯔꯥ ꯂꯩꯒꯦ ꯇꯧꯕꯅꯦꯕ ꯑꯗꯣ ꯀ꯭ꯂꯥꯁ ꯑꯁ ꯌꯦꯡꯕꯗ ꯑꯍꯥꯟꯕ ꯍꯞꯇꯥꯒ ꯍꯞꯇꯥ ꯑꯃ ꯑꯅꯤꯕꯨꯗꯤ ꯌꯥꯎꯋꯦ ꯑꯗꯣ ꯀ꯭ꯂꯥꯁꯁꯤ ꯌꯧꯔꯒ ꯐꯖꯅ ꯂꯥꯏ ꯀ꯭ꯂꯥꯁꯇꯣ ꯂꯧꯗ꯭ꯔꯕ ꯑꯩꯅ ꯑꯃꯨꯛ ꯇꯣꯛꯄꯒꯤꯅꯦ
ꯑꯣ ꯑꯗꯨꯣ ꯍꯥꯥꯕꯀꯤ ꯑꯃꯗꯤ ꯂꯛꯀꯦ
ꯍꯥꯥ
ꯑꯩꯒꯤ ꯐꯥꯗꯅꯤꯅꯦ ꯊꯥ ꯗ ꯅꯪꯅ ꯂꯥꯛꯄꯁꯦ ꯀꯌꯥꯝꯃꯣ ꯃꯥꯥꯛꯀꯦ ꯍꯥꯏꯕ
ꯑ ꯂꯥꯛꯇꯦ ꯑꯃꯨꯛ ꯂꯥꯛꯇ꯭ꯔꯦ
ꯑꯣ ꯑꯗꯨ ꯃꯇꯨꯡꯁꯨ ꯂꯥꯛꯇꯔꯦ
ꯑ ꯏꯃꯥꯟꯅꯕꯁꯤꯡ ꯍꯣꯏ ꯃꯔꯛ ꯃꯔꯛꯇꯗꯤ ꯂꯥꯛꯒꯦ ꯍꯥꯏꯕꯗꯤ ꯗꯣꯀꯨꯃꯦꯟꯁꯀꯨꯝꯕ ꯔꯤꯖꯤꯁꯇ꯭ꯔꯦꯁꯟ ꯇꯧꯅꯕꯒꯨꯝꯕ
ꯑꯗꯨ ꯑꯗꯨ ꯑꯣꯏꯔꯗꯤ ꯅꯪ ꯑꯩ ꯈꯪꯉꯝꯃꯣꯏꯗ
ꯍꯥꯏꯕꯗꯤ ꯀꯣꯂꯦꯖꯇꯤ ꯑꯗꯨꯝ ꯑꯩꯁꯨ ꯈꯔ ꯈꯔꯕꯨꯗꯤ ꯂꯥꯛꯄꯅꯤꯅꯀꯣ ꯍꯣꯁꯇꯦꯜꯒꯨꯝꯕ ꯑꯗꯨꯝ ꯌꯥꯝ ꯇꯣꯏꯅ ꯆꯪꯉꯦꯕ ꯏꯃꯥꯟꯅꯕꯁꯤꯡ ꯂꯩꯕꯒꯤ ꯑꯗꯨꯒ ꯃꯣꯏꯁꯨ ꯀ꯭ꯂꯥꯁꯄꯨꯗꯤ ꯅꯨꯡꯇꯤ ꯌꯥꯎꯋꯦ ꯑꯗꯣ ꯒꯥꯔꯤꯗꯣ ꯐꯖꯅ ꯁꯦꯝꯕ ꯍꯩꯇ꯭ꯔꯦ
ꯎꯝ ꯀꯅꯥꯇ ꯊꯀꯣ ꯃꯥꯅꯝ ꯊꯥꯔꯗꯤ
ꯎꯝ ꯁꯥꯔꯇꯤꯐꯤꯀꯦꯠꯒꯤ ꯉꯥꯛꯇꯅꯦ ꯑꯩꯈꯣꯏꯅ ꯑꯃꯨꯛ ꯋꯥꯛꯁꯣꯞꯇ ꯂꯩꯔꯗꯤ ꯑꯃꯨꯛ ꯈꯪꯒꯅꯤ ꯁꯥꯔꯇꯤꯐꯤꯀꯦꯠꯀ ꯄꯥꯏꯔꯒ ꯈꯨꯠ ꯍꯩꯔꯗꯤ ꯐꯩ ꯑꯗꯨ ꯅꯥꯠꯇꯔꯗꯤ ꯅꯪ ꯍꯣꯏ ꯁꯛꯄꯗꯤ ꯑꯗꯨꯝ ꯎꯔꯝꯒꯅꯤꯗ ꯈꯪꯗꯕ ꯑꯣꯏꯔꯝꯒꯅꯤ
ꯑꯝ
ꯅꯪ ꯀꯩꯅꯣ ꯏꯟꯁꯇꯥꯒ꯭ꯔꯥꯝꯒꯨꯝꯕ ꯄꯥꯏꯔꯗꯤ ꯍꯥꯏꯔꯣ ꯑꯩ ꯑꯝꯇꯪ ꯑꯃꯔꯛ ꯌꯦꯡꯒꯦ
ꯏꯁꯇꯣꯛ ꯇꯧꯒꯦ ꯍꯥꯏꯕ ꯅꯠꯇꯦꯀꯣ
ꯑꯗꯨ ꯄꯥꯏꯗꯦ ꯏꯟꯁꯇꯥꯗꯤ ꯑꯩ ꯄꯥꯏꯗꯦ
ꯑꯦ ꯑꯦꯞꯕꯤꯕꯨ ꯗꯤ
ꯑꯦꯞꯕꯤ ꯗꯤ ꯄꯥꯏ
ꯍꯣꯏ ꯍꯥꯏꯔꯣ ꯑꯩ ꯀꯩꯅꯣ ꯔꯤꯀ꯭ꯋꯦꯁ ꯊꯥꯔꯛꯀꯦ ꯀꯩꯅꯣ ꯋꯥꯆꯦꯞꯇ ꯍꯣꯔꯦꯟ ꯑꯣ ꯁꯤꯂ ꯂꯣꯏꯔꯒ ꯍꯥꯏ ꯍꯥꯏꯔꯒꯦ
ꯎꯝ ꯎꯝ ꯅꯪ ꯍꯧꯖꯤꯛ ꯃꯤ ꯀ꯭ꯌꯥ ꯂꯩꯒꯦ
ꯍꯥꯥ
ꯍꯨꯖꯤꯛ ꯃꯤ ꯀꯅꯥ ꯀꯅꯥ ꯂꯩꯒꯦ ꯅꯊꯟꯇ ꯂꯩꯕ꯭ꯔꯣ
ꯍꯣꯏ
ꯑꯣ
ꯊꯟꯗꯅꯦ
ꯚꯔꯥꯗ ꯅꯊꯟꯇ ꯂꯩꯕ꯭ꯔꯣ
ꯃꯥꯅꯦ ꯍꯣꯏ
ꯅꯨꯡꯉꯥꯏꯅ ꯑꯗꯨꯗꯤ
ꯌꯥꯝꯅ ꯅꯨꯡꯉꯥꯏꯇꯦꯗ
ꯀ꯭ꯂꯥꯁꯀꯨꯝꯕ ꯆꯠꯄ꯭ꯔꯣ ꯑꯗꯣ ꯁꯤ ꯍꯦꯛ ꯇꯝꯕ ꯂꯣꯏꯔꯒ ꯀꯔꯤ ꯑꯃꯨꯛ ꯇꯧꯗꯣꯏꯅꯣ ꯅꯪꯗꯤ
ꯑꯩꯗꯤ ꯇꯝꯗꯦ ꯍꯥꯏꯔꯁꯨ ꯌꯥꯏꯌꯦ ꯑꯊꯣꯏꯅ
ꯑꯗꯨ ꯁꯥꯔꯇꯤꯐꯤꯀꯦꯠꯀꯤ ꯉꯥꯛꯇ ꯑꯦꯠꯃꯤꯁꯟ ꯇꯧꯕꯅꯦ
ꯑꯗꯨ ꯁꯔꯇꯤꯐꯤꯀꯦꯠꯇꯣ ꯃꯇ꯭ꯔꯦꯠ ꯇꯤ ꯂꯣꯏꯔꯗꯅ
ꯑꯥ
ꯂꯣꯏꯔꯗꯤ ꯀꯔꯤ ꯀꯔꯤ ꯑꯃꯨꯛ ꯇꯧꯗꯣꯏꯅꯣ ꯁꯤꯗ ꯑꯗꯨꯝ ꯂꯩꯔꯒ ꯇꯧꯗꯣꯏ
ꯅꯠꯇꯦ ꯑꯩ ꯈꯨꯠ ꯍꯩꯇꯕꯅꯤꯅ ꯑꯃꯨꯛ ꯁꯦꯝꯕ ꯍꯩꯇꯕꯅꯤꯅ ꯊꯕꯛ ꯐꯪꯉꯔꯣꯏ ꯍꯥꯏꯕꯗꯤ ꯑꯩꯒꯤ ꯑꯁꯤꯗ ꯑꯩꯅ ꯇꯝꯕꯁꯦ ꯑꯩꯒꯤ ꯍꯣꯕꯤ ꯑꯣꯏꯅ ꯇꯝꯕꯅꯦꯕ ꯑꯩꯗꯤ ꯍꯥꯏꯕꯗꯤ ꯑꯩꯈꯣꯏ ꯅꯨꯄꯥ ꯃꯆꯥ ꯑꯣꯏꯔꯗꯤ ꯑꯗꯨꯒꯨꯝꯕ ꯊꯕꯛꯁꯨ ꯈꯪꯒꯗꯕꯅꯦꯕ
ꯑ
ꯑꯗꯨꯒꯤ ꯇꯝꯕꯅꯦ ꯑꯩ ꯍꯣꯕꯤꯒꯤ ꯑꯣꯏꯅ
ꯍꯨꯕꯤꯒꯤ ꯑꯣꯏꯅ ꯇꯟꯖꯥ ꯁꯦꯝꯅꯕꯗꯣ ꯍꯩꯅꯤꯡꯗꯔꯣ ꯅꯪꯗꯦ
ꯑꯗꯣ ꯍꯩꯇꯕꯒꯤꯅꯦ
ꯍꯩꯇꯕꯗꯣ ꯑꯗꯨꯅꯦ ꯑꯩꯅ ꯍꯥꯏꯁꯤꯅ ꯃꯤ ꯑꯇꯣꯞꯄ ꯑꯩ ꯑꯇꯣꯞꯄ ꯃꯐꯝꯗ ꯑꯃꯨꯛ ꯇꯝ ꯃꯈꯥ ꯇꯝꯗꯣꯏꯔꯥ ꯍꯥꯏꯁꯤ
ꯇꯝꯔꯣꯏꯗ ꯑꯁꯤ ꯃꯅꯤꯄꯨꯔꯗ ꯗꯤ ꯌꯥꯎꯗꯦ ꯑꯗꯨꯒ ꯑꯁ ꯋꯥꯛꯁꯣꯞꯀꯨꯝꯕ ꯌꯥꯎꯅꯕꯗꯤ ꯇꯜꯂꯦ ꯍꯥꯏ
ꯍꯨꯖꯤꯛꯀꯥꯟꯒꯤ ꯋꯥꯛꯁꯣꯞ ꯌꯥꯎꯗ꯭ꯔꯗꯤ ꯒꯔꯤ ꯁꯤꯟꯕ ꯍꯩꯇꯕꯅꯤꯗ ꯑꯁꯦꯡꯕ ꯍꯥꯏꯔꯗꯤ
ꯅꯤ ꯍꯣꯏꯅꯦ ꯋꯥꯛꯁꯣꯞꯇ ꯑꯣꯏꯅ ꯀꯥꯟꯅꯔꯦ ꯑꯩꯈꯣꯏꯗ ꯍꯥꯏꯕꯗꯤ ꯋꯥꯛꯁꯣꯞꯗꯗꯤ ꯒꯥꯔꯤ ꯃꯈꯜ ꯌꯥꯝ ꯂꯥꯛꯅꯩ ꯑꯅꯧ ꯑꯅꯧꯕ ꯃꯣꯗꯦꯜ ꯂꯥꯛꯀꯅꯤ
ꯃꯥꯅꯦ ꯍꯧꯖꯤꯛꯀꯥꯟꯁꯤꯗꯤ ꯒꯥꯔꯤꯁꯤꯡꯁꯨ ꯎꯝ ꯀꯩ ꯍꯥꯏꯗꯣꯏꯅꯣ ꯏꯂꯦꯛꯇ꯭ꯔꯤꯛꯀꯤ ꯑꯗꯨꯝꯅ
ꯑꯥ
ꯑꯌꯥꯝꯕ ꯍꯥꯏꯗꯤ ꯀꯝꯄ꯭ꯌꯨꯇꯔꯗ ꯆꯪꯉꯒ ꯑꯌꯥꯝꯕ ꯇꯧꯔꯦꯗꯅ
ꯎꯝ
ꯑꯗꯣ ꯅꯣꯏꯅ ꯁꯦꯝꯕꯗꯣ
ꯎꯝ
ꯁꯤ ꯃꯄꯥꯟꯅ ꯑꯃ ꯑꯉꯧꯕ ꯈꯥꯝꯕꯗꯣ
ꯎꯝ
ꯑꯗꯨꯒꯨꯝꯕꯁꯨ ꯁꯦꯝꯕ꯭ꯔꯣ
ꯑꯉꯥꯎꯕ ꯍꯥꯏꯕꯗꯤ
ꯒꯥꯔꯤ ꯑꯉꯧꯕ ꯈꯥꯝꯕꯗꯣ
ꯑꯉꯧꯕ ꯀꯗꯥꯏ ꯀꯗꯥꯏꯗ ꯈꯥꯝꯕꯗꯣ
ꯈꯣꯏ ꯀ ꯑꯣ ꯑꯃ ꯈ ꯂꯩ
ꯅꯨꯄꯥꯒꯤ ꯍꯣꯁꯇꯦꯜ ꯃꯃꯥꯡꯗ ꯒꯥꯔꯤ ꯑꯅꯤ ꯈꯥꯝꯕꯗꯨꯔ ꯑꯉꯧꯕ ꯒꯥꯔꯤ ꯑꯆꯧꯕ ꯑꯃ
ꯁꯤꯒꯤ ꯃꯣꯏꯒꯤ ꯃꯅꯤꯡꯗ ꯑꯃꯨꯛ ꯍꯥꯏꯇꯥꯔꯦ ꯎꯖꯤꯠꯀꯤ ꯅꯣꯏꯒꯤ ꯆꯪꯐꯝꯗꯨ
ꯑꯥ
ꯑꯗꯨꯒꯤꯛꯇ ꯕꯔ ꯀꯣꯡꯕꯅꯥꯛꯇ ꯃꯥ ꯂꯝꯕꯤ ꯂꯩꯗꯅ ꯅꯣꯏꯒꯤ ꯀꯩꯅꯣꯒꯨꯝꯕ ꯊꯝꯕꯗꯣ ꯄꯣꯠ ꯆꯩꯩꯒꯨꯝꯕ ꯀ꯭ꯔꯤꯇꯤꯀ ꯇꯧꯕꯨꯝ ꯊꯗꯣ
ꯑꯥ
ꯑꯗꯨ ꯃꯄꯥꯟꯗ ꯒꯔꯤ ꯑꯉꯧꯕ ꯑꯃ ꯈꯥꯡꯕꯗꯣ ꯑꯁ ꯑ ꯄꯄꯒꯩꯗꯨ
ꯊꯥꯏꯅꯒꯤ ꯒꯥꯔꯤꯗꯨꯔꯥ ꯅꯪꯅ ꯍꯥꯏꯔꯤꯗꯣ
ꯑꯣ ꯊꯅ ꯀꯦ ꯀꯔꯤ ꯇ
ꯑꯣꯁꯄꯔꯤꯦꯝ ꯑꯦꯜ ꯑꯦ ꯊꯥꯏꯅꯒꯤ ꯑ ꯑꯦꯜ ꯑꯦ ꯀꯝꯄꯨ ꯇꯧꯕꯗꯅꯤ ꯍꯤꯟꯗꯤ ꯐꯤꯂꯝꯗ ꯍꯣꯏ ꯑꯦꯝꯕꯥꯁꯗꯔ ꯀꯧꯕꯅꯦ ꯑꯗꯣ
ꯑꯣ ꯑꯣ ꯈꯪꯗꯦ ꯃꯃꯤꯡꯗꯤ
ꯑ ꯑꯗꯨꯕꯨꯗꯤ ꯐꯣꯔ ꯋꯤꯂꯔ ꯀꯥꯡꯕꯨꯅ ꯁꯦꯝꯕꯅꯦ ꯄꯥꯛ ꯁꯝ ꯁꯦꯝꯗꯕꯅꯦ ꯃꯣꯏꯁꯨ
ꯃꯣꯏꯕꯨ ꯍꯩꯕ ꯖꯥꯠꯂꯣꯀꯣ ꯃꯣꯏꯁꯨ
ꯍꯩꯇꯦꯗ ꯃꯣꯏꯁꯨ ꯆꯞ ꯃꯥꯟꯅꯑꯦ ꯑꯩꯈꯣꯏꯒ
ꯆꯨꯝꯃꯤ ꯌꯝ ꯅꯨꯉꯥꯏꯇꯦꯗ ꯁꯨꯃꯥꯏ ꯇꯧꯔꯗꯤ
ꯏꯃꯥꯟꯅꯕꯁꯤꯡꯗꯨ ꯇꯝꯕꯅꯦꯕ ꯑꯗꯨ ꯀꯨꯝꯕ ꯒꯥꯔꯤꯗꯤ ꯍꯥꯏꯕꯗꯤ ꯊꯥꯏꯅꯒꯤ ꯀꯔꯤꯅꯦꯕ
ꯃꯥꯅꯦ ꯈꯪꯒ
ꯍꯧꯖꯤꯛꯀꯥꯟ ꯑꯃꯨꯛ ꯁꯦꯝꯡꯂꯔꯣꯏꯕ ꯑꯗꯨꯒꯨꯝꯕ ꯘꯔꯤꯁꯦ
ꯎꯝ
ꯑ ꯑꯗꯨꯒꯨꯝꯕ ꯒꯥꯔꯤꯗꯣ ꯄ꯭ꯔꯦꯛꯇꯤꯀꯦꯜ ꯇꯧꯔꯒ ꯑꯩꯈꯣꯏꯕꯨ ꯀꯅꯗꯕꯅꯤꯅ
ꯎꯝ
ꯀꯥꯏꯗ ꯂꯩꯔꯅꯤ ꯑꯃꯨꯛ ꯅꯪꯅ ꯑꯁꯤ ꯂꯣꯏꯔꯒ ꯍꯣꯁꯇꯦꯜꯗꯒꯤ ꯊꯣꯛꯂꯛꯀꯅꯤ
ꯊꯀ ꯍꯟꯗꯛꯀꯤ ꯆꯍꯤꯁꯤꯗꯤ ꯐꯔꯛ ꯄꯥꯜꯂꯤꯗꯅ ꯑꯗꯨꯅ ꯑ ꯍꯟꯗꯛꯀꯤ ꯆꯍꯤꯁꯤꯗꯤ
ꯎꯝ
ꯈꯔ ꯇꯥꯔꯦꯗ ꯅꯥ
ꯎꯝ ꯍꯣꯁꯇꯦꯜꯗ ꯑꯗꯨꯝ ꯂꯩꯗꯣꯏꯔꯥ
ꯑꯣ ꯑꯩꯈꯣꯏꯒ ꯅꯛꯑꯦꯅꯦ ꯑꯗꯨꯗꯤ
ꯉꯛꯏ ꯉꯛꯏ
ꯍꯣꯏꯗꯁꯨ ꯑꯗꯨꯝ ꯀꯣꯏꯔꯛꯂꯣ
ꯀꯔ ꯀꯂꯤꯅꯤ ꯑꯩ ꯑꯗꯨꯗ ꯂꯩꯔꯗꯤ ꯋꯥꯛꯀꯤꯡ ꯑꯗꯨꯝ ꯇꯣꯏꯅ ꯆꯠꯇꯣꯏꯅꯤ
ꯋꯥꯀꯤꯡ ꯆꯠꯀꯅꯤ
ꯎꯝ
ꯏꯟꯇꯔꯦꯁ ꯌꯥꯎꯕ꯭ꯔꯥ ꯅꯪꯁꯨ ꯏꯟꯇꯔꯦꯁ ꯂꯩꯕ꯭ꯔꯥ ꯋꯥꯛꯀꯤꯡ ꯆꯠꯄꯗ ꯁ ꯌꯥꯝ ꯐꯩꯅꯦ ꯑꯗꯨꯗꯤ
ꯂꯩ ꯂꯩꯌꯦꯀꯣ ꯁꯤꯗ ꯂꯩꯕꯗꯣ ꯑꯩꯈꯣꯏꯁꯨ ꯑꯗꯣ ꯋꯥꯀꯤꯡ ꯆꯂꯦ ꯑꯗꯨꯒ ꯑꯗꯨꯝ ꯈꯪꯗꯗꯁꯤꯗ ꯏꯕꯤꯁꯤꯡꯁꯨ ꯑꯃꯨꯛ ꯄꯤꯈꯤ ꯆ ꯆꯅꯤꯡꯗꯅꯇꯗꯣ ꯎꯗꯗꯤ ꯆꯅꯤꯡ
ꯅꯪꯅ ꯀꯩ ꯀꯩ ꯀꯣꯂꯦꯖ ꯀꯥꯕ
ꯎꯕꯨ
ꯎꯝ
ꯏꯝꯐꯥꯜ ꯀ꯭ꯋꯦꯠꯁ
ꯑꯣ ꯏꯝꯐꯣꯜ ꯀꯣꯂꯦꯁ ꯑꯣ ꯂꯥꯞꯄꯦꯍꯦ
ꯃꯨꯔꯦ
ꯗꯤ ꯗꯤꯖꯃꯗ ꯀꯥꯕꯅꯦ
ꯑꯣ ꯎꯝ ꯍꯣꯏꯅꯦꯏ ꯍꯧꯖꯤꯛ ꯍꯧꯖꯤꯛ ꯍꯣꯏ ꯎ ꯀꯩꯅꯣ ꯇꯧꯕꯁꯨ ꯗꯤꯑꯦꯝ ꯗ ꯀꯔꯝꯕ ꯑꯃꯥ ꯂꯩꯕꯅꯤ
ꯀꯔꯤ ꯍꯥꯏꯕ꯭ꯔꯥ
ꯍꯣꯏ ꯍꯧꯖꯤꯛ ꯑꯩꯈꯣꯏꯒꯤ ꯇ꯭ꯔꯦꯠꯇꯁꯨ ꯍꯧꯖꯤꯛ ꯍꯧꯖꯤꯛ ꯗꯤ ꯑꯦꯝꯗ ꯀꯥꯕ ꯅꯨꯄꯥ ꯑꯃ ꯂꯩꯕꯅꯦ ꯍꯥꯏꯕꯣ
ꯑꯣ
ꯅꯪ ꯔꯣꯄꯟ ꯀꯌꯥꯔ ꯇꯝꯗꯣꯏꯩꯅꯣ ꯎꯝꯒ ꯇꯝ ꯌꯥ ꯍꯥꯏꯔꯣ
ꯄꯨꯡ ꯀꯌꯥꯗ ꯇꯨꯝꯕꯅꯣ ꯅꯪꯗꯤ ꯄꯨꯡ ꯀꯌꯥꯗ ꯑꯃꯨꯛ ꯇꯨꯝꯂꯅꯤ
ꯑ ꯃꯛꯇ ꯃꯥꯏꯇ ꯍꯧꯖꯤꯛ ꯉꯔꯥꯡ ꯊꯦꯟꯖꯥ ꯅꯨꯃꯤꯠꯇꯨꯒꯤ ꯄꯨꯡ ꯇꯔꯥꯡꯝ ꯆ ꯇꯃꯦꯀꯣ
ꯎꯝ
ꯈ꯭ꯋꯥꯏꯗꯒꯤ ꯉꯟꯕꯅꯦ ꯑꯗꯨꯒ ꯉꯁꯤꯅ ꯉꯔꯥꯛ ꯉꯁꯤꯅ ꯑꯃꯨꯛ ꯉꯟꯅ ꯇꯨꯝꯃꯦ ꯄꯨꯡ ꯃꯥꯄꯜꯁꯨ ꯇꯥꯗꯔꯤꯉꯩꯗ ꯇꯨꯝꯅꯤꯡꯔꯛꯄ ꯑꯗꯨꯒꯤ ꯇꯨꯝꯕꯗꯣ ꯄꯨꯡ ꯇꯔꯥ ꯍꯦꯜꯂꯒ ꯄꯨꯡ ꯇꯔꯥ ꯃꯥꯈꯥꯗ ꯑꯗꯨꯃꯥꯏ ꯑꯣꯏꯔꯃ ꯃꯤꯀꯄ ꯑꯃꯨꯛ ꯊꯣꯛꯑꯦ ꯊꯣꯛꯄ ꯃ ꯍꯧꯖꯤꯛ ꯑꯩꯅ ꯇꯨꯝꯗ꯭ꯔꯒ ꯂꯩꯔꯤꯁꯦ
ꯑꯁ ꯑꯩꯈꯣꯏꯗꯤ ꯌꯥꯝ ꯊꯦꯡꯅ ꯇꯨꯝꯕꯒꯤ ꯑꯁ ꯃꯇꯝꯁꯦ ꯆꯥꯟꯅꯗ꯭ꯔꯦꯅ ꯃꯤꯒ ꯎꯝ ꯌꯥꯝ ꯊꯦꯡꯅ ꯍꯧꯒꯠꯂꯦ ꯑꯩꯈꯣꯏꯁꯦ
ꯊꯦꯡꯅꯅꯕꯄꯕꯨ ꯄꯨꯡ ꯄꯨꯡ ꯃꯥꯄꯥꯟ ꯅꯤꯄꯥꯜ ꯃꯈꯥ ꯃꯥꯄꯜ ꯐꯥꯎꯗꯤ ꯌꯥꯔꯦ ꯑꯩꯈꯣꯏꯁꯨ ꯃꯔꯛ ꯃꯔꯥꯏꯀ ꯇꯧꯕꯅꯤ ꯃꯩ ꯊꯦꯡꯅ ꯑꯩꯈꯣꯏꯁꯦ ꯃꯔꯛ ꯃꯔꯛ ꯅꯣꯉꯥꯜꯂꯒ ꯇꯨꯝꯕꯁꯨ ꯌꯥꯎꯌꯦꯕ ꯄꯨꯡ ꯃꯔꯤ ꯃꯉꯥꯗ ꯑꯗꯨꯀꯥꯟꯗꯗꯤ ꯄꯨꯡ ꯅꯤꯄꯥꯟ ꯅꯤꯄꯥꯜ ꯃꯈꯥꯏ ꯇꯔꯥꯅ ꯍꯧꯒꯠꯄꯁꯨ ꯌꯥꯎꯌꯦꯗ ꯑꯗꯨꯕꯨꯗꯤ ꯃꯦꯀꯞ ꯊꯣꯛꯑꯁꯨ ꯐꯃꯨꯡꯗꯒꯤ ꯍꯧꯒꯟꯅꯤꯡꯗꯕꯗꯣ
ꯑꯗꯨꯗ ꯎꯃꯃ ꯇꯥꯟ ꯀ ꯇꯅꯤꯦꯕ
ꯑꯁ ꯅꯍꯥꯟ ꯑꯔꯖꯦꯟꯇꯤꯅꯥꯒ ꯁ꯭ꯋꯤꯖꯔꯂꯦꯟ ꯃꯦꯠꯆ ꯌꯦꯡꯕ ꯅꯨꯃꯤꯠꯇꯗꯤ ꯇꯨꯝ ꯅꯠꯇꯒ ꯑꯗꯨꯝ ꯕꯣꯜ ꯌꯦꯡꯕꯅꯦꯕ ꯑ ꯑꯗꯨꯒ ꯄꯨꯡ ꯑꯍꯨꯝꯗ ꯍꯧꯒꯠꯄꯅꯦ ꯏꯚꯤꯅꯤꯡꯗ
ꯋꯥ ꯌꯥ ꯏꯟꯊꯅ ꯂꯩꯕꯅꯤꯅ ꯑꯗꯨꯕꯨꯗꯤ ꯅꯪ ꯈꯨꯨꯁꯤꯃꯦꯗꯅ
ꯀꯩ ꯍꯥꯏꯕ
ꯅꯥꯊꯟꯇ ꯂꯩꯔꯨꯅꯤꯅꯅꯦ
ꯎꯝ
ꯅꯪꯒꯤ ꯈꯨꯨꯁꯤꯅꯦ ꯍꯕ
ꯉꯟꯅ ꯍꯧꯒꯠꯀꯦꯔ ꯑꯌꯨꯛ ꯅꯨꯃꯤꯠꯆꯨꯞꯄ ꯇꯨꯝꯒꯦꯔ
ꯌꯦꯡꯉꯗꯤ ꯑꯗꯨꯝ ꯏꯃꯥꯟꯅꯕꯁꯤꯡꯁꯨ ꯑꯗꯨꯝ ꯂꯥꯛꯑꯦꯗ